ꯍꯜꯂꯣ
ꯇꯧꯕ꯭ꯔꯣ
ꯇꯧꯗꯦ ꯆꯥꯛ ꯆꯥꯕ ꯂꯣꯏꯔꯒ ꯂꯩꯌꯦ꯫
ꯆꯥꯛ ꯆꯥꯈ꯭ꯔꯦ
ꯎꯝ ꯆꯥꯈ꯭ꯔꯕ꯭ꯔꯣ ꯅꯪꯗꯤ?
ꯆꯥꯗ꯭ꯔꯤ ꯑꯩꯗꯤ ꯊꯣꯡꯗ꯭ꯔꯤ꯫
ꯀꯔꯤꯅꯣ ꯅꯊꯟꯅ ꯊꯣꯡꯕ꯭ꯔꯣ?
ꯏꯊꯟ ꯊꯣꯡꯗ꯭ꯔꯗꯤ ꯀꯅꯥ ꯊꯣꯡꯕꯤꯒꯦꯔꯣ ꯌꯨꯝ ꯄꯥꯟꯗ꯭ꯔꯤꯌꯦ꯫ ꯕꯣꯜ ꯌꯦꯡ ꯉꯣꯏ ꯀꯔꯤ ꯅꯨꯡꯉꯥꯏꯕꯁꯨ ꯅꯠꯇꯦ ꯄꯨꯡ ꯑꯅꯤꯗꯕꯨ ꯀꯅꯥꯅ ꯌꯦꯡꯗꯣꯏꯕ?
ꯀꯅꯥ ꯁꯞꯄꯣꯔꯠ ꯇꯧꯕ꯭ꯔꯕ ꯅꯪꯗꯤ?
ꯑꯈꯣꯏꯗꯤ ꯄꯣꯔꯇꯨꯒꯜ ꯅꯦ ꯄꯣꯔꯇꯨꯒꯜ꯫
ꯂꯩꯍꯧ ꯈ꯭ꯔꯕꯗꯨ
ꯐ꯭ꯔꯥꯟꯁ ꯂꯩꯔꯤꯌꯦ
ꯄꯣꯔꯇꯨꯒꯜꯗꯤ ꯉꯝꯃꯣꯏꯌꯦ ꯑꯣꯏꯔꯣꯏꯌꯦ
ꯑꯔꯖꯦꯟꯇꯤꯅꯥ ꯑꯣꯏꯅ ꯁꯞꯄꯣꯔꯠ ꯇꯧꯋꯣ꯫
ꯑꯦ ꯑꯔꯖꯦꯟꯇꯤꯅꯥ ꯀꯔꯤ ꯀꯔꯤ ꯌꯦꯟꯁꯥꯡ ꯆꯥꯕ꯭ꯔꯣ? ꯍꯩꯇꯦ ꯀꯔꯤ ꯌꯦꯟꯁꯥꯡ ꯆꯥꯔꯕ꯭ꯔꯕ?
ꯑꯩꯈꯣꯏꯗꯣ ꯉꯁꯤꯗꯤ ꯉꯥ ꯉꯥ ꯆꯥꯏꯌꯦ꯫
ꯋꯥꯎ! ꯃꯤꯗꯤ ꯉꯥꯒ ꯆꯥꯏ ꯀꯣ꯫
ꯉꯥ ꯆꯥꯏ꯫ ꯅꯪꯗꯤ ꯀꯔꯤꯅꯣꯗꯣ ꯆꯥꯕ ꯐꯪꯂꯔꯣꯏꯅꯦ꯫ ꯀꯔꯤꯔ ꯑꯧ ꯑꯄꯥꯗꯨ
ꯀꯥꯏ ꯆꯥꯕ ꯐꯪꯗꯣꯏꯅꯣ ꯅꯪ ꯈꯔ ꯊꯥꯕꯤꯔꯛꯑꯣꯅꯦ ꯀꯔꯤꯅꯣ ꯅꯪ ꯈꯔ ꯊꯤꯕ ꯆꯠꯂꯗꯤ ꯊꯥꯕꯤꯔꯛꯑꯣꯅꯦ꯫
ꯑꯁ ꯑꯩꯈꯣꯏꯗꯤ ꯅꯨꯡꯇꯤꯒꯤ ꯊꯤꯕ ꯆꯠꯂꯦ ꯍꯧꯕꯗꯨ ꯂꯩꯒꯨꯝꯅ ꯍꯧꯋꯦ꯫
ꯏꯅꯥꯎ ꯅꯨꯄꯥꯒꯤꯗꯃꯛꯁꯨ ꯈꯔ ꯊꯥꯕꯤꯔꯛꯀꯦꯗꯤ ꯍꯥꯏꯗꯦ ꯏꯊꯟ ꯆꯥꯎ ꯑꯗꯨꯝ
ꯍꯣꯏ ꯑꯗꯨ ꯊꯥꯕꯗꯣ
ꯎꯝ
ꯑꯩꯗꯤ ꯍꯩꯇꯕ ꯍꯥꯏꯕ ꯇꯥꯔꯦꯀꯣ ꯄꯥꯏꯔꯒ ꯊꯥꯒꯗꯧꯕ꯭ꯔꯥ
ꯅꯣꯏꯗꯤ
ꯑꯗꯨꯒꯨꯝꯕ ꯊꯥꯕꯗꯨ ꯈꯪꯗ꯭ꯔꯤꯕ ꯑꯗꯨꯒꯤ ꯈꯪꯗꯕ
ꯑꯣ ꯃꯁꯤ ꯉꯥꯡꯁꯦ ꯊꯥꯅꯤꯡꯗꯦꯗꯤ ꯍꯥꯏꯅꯤꯡꯗꯦꯕ꯫
ꯑꯗꯨ ꯊꯥꯕꯗꯨꯣ ꯀꯃꯥꯏ ꯊꯥꯒꯗꯧꯕ꯭ꯔꯣ ꯑꯗꯨ? ꯄꯥꯏꯔꯒ ꯊꯥꯕ꯭ꯔꯥ ꯅꯠꯇ꯭ꯔꯒ
ꯂꯪꯅꯧ ꯑꯗꯨꯗꯤ
ꯑꯣꯛ ꯐꯥꯅꯉꯥꯏ ꯃꯤ ꯂꯩꯕ꯭ꯔꯥ?
ꯐꯥꯕꯤꯒꯦ ꯅꯪ ꯂꯪꯉꯛꯑꯣ ꯑꯗꯨꯗꯩ꯫ ꯀꯔꯤ ꯌꯦꯟꯁꯥꯡ ꯊꯣꯡꯉꯁꯤꯔꯣ ꯑꯩꯕꯨ꯫
ꯊꯣꯛꯂꯛ ꯊꯣꯛꯂꯛꯔꯔꯣꯏꯗ꯭ꯔꯣ?
ꯑꯩ ꯃꯊꯪ ꯊꯥꯒꯨꯝꯕ ꯊꯣꯛꯂꯛꯀꯦ꯫ ꯑꯩ ꯃꯊꯪ ꯊꯥꯏꯌꯦ ꯃꯊꯪ ꯆꯍꯤꯗ ꯍꯟꯗꯛ ꯆꯍꯤꯗꯤ ꯊꯣꯛꯑꯔꯣꯏꯒꯦ
ꯆꯤꯔꯥꯏꯅꯗꯤ ꯅꯪ ꯊꯣꯛꯂꯛꯀꯅꯤ ꯍꯥꯏꯕꯒꯨꯝ ꯇꯧꯕꯅꯦ
ꯆꯤꯔꯥꯏꯅꯔꯣ
ꯍꯣꯏ
ꯆꯤꯔꯥꯏ
ꯅꯪꯟꯅ ꯊꯣꯛꯣꯛꯄ ꯀꯥꯟꯗꯗꯤ ꯅꯪꯟꯅ ꯇꯣꯛꯄ ꯀꯥꯟꯗꯗꯤ ꯑꯗꯨ ꯆꯤꯔꯥꯥꯏꯗꯣ ꯈꯔ ꯁꯔꯖꯔꯤ ꯇꯧꯕꯤꯌꯣ
ꯇꯧꯗ꯭ꯔꯗꯤ ꯌꯥꯔꯔꯣꯏ ꯑꯗꯨ
ꯀꯩꯅꯣ ꯈꯪꯗꯦ ꯍꯦꯟꯅ ꯍꯦꯟꯅ ꯇꯥꯡꯕꯒꯨꯝ ꯇꯧꯈ꯭ꯔꯦ ꯅꯪꯒꯤ ꯆꯤꯔꯥꯏꯗꯣ
ꯎꯝ
ꯑꯗꯨꯃꯥꯏꯅ ꯍꯥꯏꯔꯗꯤ ꯌꯥꯝ ꯁꯥꯎꯕ
ꯁꯥꯎꯕꯅꯦ ꯁꯥꯎꯕꯅꯦ
ꯑꯩꯅꯗꯤ ꯈꯔ ꯅꯞꯁꯤꯜꯂꯣ ꯍꯥꯏꯅ ꯍꯥꯟꯅꯗꯤ ꯑꯩꯅ ꯌꯥꯝ ꯇꯥꯡꯂꯝꯕꯅꯦꯕꯀꯣ ꯑꯗꯨ ꯑꯩꯗꯤ ꯆꯥꯎ ꯆꯥꯎꯔꯒ ꯇꯥꯡꯗ꯭ꯔꯦꯕ ꯑꯩꯒꯤꯗꯤ
ꯀꯔꯝꯕ ꯁꯝꯄꯨ ꯁꯤꯖꯤꯟꯅꯕ꯭ꯔꯣ
ꯑꯥ ꯑꯩꯁꯦ ꯎꯝ ꯈꯔ ꯇꯥꯡꯕꯒꯤꯀꯣ ꯑꯩꯅ
ꯑꯦꯡꯕ ꯍꯥꯏꯕꯅꯦ ꯑꯩꯒꯤꯁꯨ ꯁꯤ ꯁꯝꯁꯦ ꯌꯥꯝ ꯀꯦꯜꯂꯦꯕ ꯑꯗꯨꯒꯤ
ꯍꯣꯏ ꯑꯗꯨ ꯍꯥꯏꯒꯦꯕ
ꯎꯝ ꯎꯝ
ꯅꯨꯄꯥ ꯑꯃꯁꯦ ꯄꯨꯔꯥ ꯇꯥꯡꯕꯅꯦꯕ
ꯎꯝ
ꯑꯗꯨꯗ ꯑꯩꯅ ꯌꯦꯡꯕ
ꯎꯝ
ꯃꯃꯟꯗꯤ ꯌꯥꯝ ꯍꯣꯡꯉꯦ ꯂꯨꯄꯥ ꯃꯉꯥ ꯄꯤꯕꯀꯣ
ꯎꯝ
ꯑꯗꯨ ꯌꯨꯁ ꯇꯧꯋꯣ ꯌꯥꯝ ꯍꯥꯎꯕꯅꯤ ꯑꯗꯨꯗꯨ ꯑꯩꯅ ꯑꯗꯨꯗꯣ ꯆꯤꯔꯥꯏꯁꯨ ꯌꯨꯁ ꯇꯧ ꯍꯥꯏꯔꯒ ꯑꯁ ꯑꯣꯏꯔꯣꯏꯗꯕꯅꯤ ꯀꯥꯏꯅ ꯍꯥꯏꯌꯦ
ꯑꯣꯏꯔꯤꯁꯦꯒꯗꯧ ꯃꯥꯜꯂꯤ ꯀꯥꯏ
ꯑꯗꯨꯅꯦ ꯑꯗꯨꯅꯦ ꯑꯩꯗꯤ ꯇꯥꯡꯗ꯭ꯔꯦ ꯌꯦꯉꯣ ꯃꯥꯗꯤ ꯍꯦꯟꯅ ꯍꯦꯟꯅ ꯇꯥꯪꯈꯔ꯭ꯦꯕꯥ
ꯃꯤꯅ ꯃꯤꯅ ꯇꯥꯛꯄꯤꯕꯁꯦ ꯏꯟꯅꯤꯡꯗꯦꯃꯥ
ꯑꯗꯨꯅꯦ
ꯍꯦꯟꯅ ꯍꯦꯟꯅ ꯇꯥꯡꯅꯤꯡꯉꯦꯕ ꯃꯥꯒꯤꯁꯦ
ꯏꯔꯥꯏꯒꯤ ꯃꯌꯥꯝꯕꯗꯤ ꯑꯩꯈꯣꯏ ꯈꯨꯟꯗ ꯀꯩꯅꯣ ꯔꯦꯡ ꯀꯥꯈ꯭ꯔꯦ ꯅꯪ ꯈꯪꯕ꯭ꯔꯥ
ꯑꯣ ꯑꯩ ꯇꯥꯌꯦ ꯑꯩꯁꯨ ꯑꯗꯨ ꯑꯩꯈꯣꯏ ꯈꯨꯟꯗ ꯂꯩꯔꯤꯕ꯭ꯔꯣ ꯃꯣꯏꯕꯨ
ꯍꯣꯏ ꯂꯩꯔꯤꯌꯦ ꯃꯣꯏ ꯆꯠꯗꯤ
ꯆꯠꯇ꯭ꯔꯦ
ꯍꯣꯏ
ꯑꯣ ꯍꯣꯏ
ꯃꯤꯅꯗꯤ ꯑꯥ ꯏꯃꯥꯒ ꯌꯥꯝ ꯃꯥꯟꯅꯩ ꯍꯥꯏꯕꯅꯦ ꯑꯩ ꯍꯥꯏꯕꯅꯦ ꯑꯁꯦꯡꯕꯒꯤ ꯃꯥꯗꯣ ꯎꯝ ꯊꯕꯛꯁꯨ ꯌꯥꯝ ꯀꯜꯂꯦꯕ ꯑꯗꯨꯒ ꯐꯤꯡꯁꯨ ꯌꯥꯝ ꯊꯕꯛꯁꯨ ꯌꯥꯝ ꯀꯜꯂꯒ ꯑꯗꯨꯝ ꯇꯧꯕꯗꯨ ꯑꯗꯨꯒꯤ ꯑꯗꯨꯒ ꯃꯥꯒꯤ ꯐꯤꯒꯔꯒꯨꯝꯕꯁꯨ ꯃꯅꯕ ꯏꯃꯥꯒꯀꯣ
ꯑꯣ ꯅꯃꯟ ꯅꯃꯟꯅꯕ ꯑꯣ ꯅꯩꯔꯅꯤꯗꯨꯗꯤ
ꯅꯪ ꯃꯁꯛ ꯎꯅꯔꯗꯤ ꯑꯩ ꯏꯃꯥꯒꯤ ꯐꯣꯇꯣ ꯑꯗꯨꯝ ꯊꯔꯛꯀꯦ ꯑꯁ ꯐꯒꯤ ꯇꯧꯕꯅꯤꯅ ꯁꯨꯝ ꯅꯣꯛꯁꯦ ꯍꯥꯏꯅ ꯑ ꯃꯅꯗꯤ ꯃꯥꯟꯅꯩ ꯍꯥꯏꯕꯅꯦꯕ ꯃꯤꯅ ꯀꯣ ꯑꯗꯣ ꯁꯛꯄꯨꯗꯤ ꯃꯅꯥꯗꯕꯅꯦ
ꯃꯥꯒꯤ ꯃꯑꯣꯡꯗꯣ
ꯍꯣꯏ ꯃꯑꯣꯡꯒ ꯃꯥꯒꯤ ꯑ
ꯐꯤꯒꯔ ꯑꯩꯈꯣꯏꯗꯣ ꯍꯣꯏ
ꯅꯪ ꯑꯗꯨꯝ ꯈꯪꯅꯤꯡꯔꯥꯗꯤ ꯑꯩꯅ ꯍꯥꯏꯕꯤꯕ ꯋꯥꯅꯤꯗ
ꯑꯍꯣꯏ ꯑꯅꯤ ꯃꯣꯏ ꯑꯁꯦ ꯅꯣꯏꯃꯥꯥ ꯈꯣꯏꯗꯤ ꯑꯅꯥ ꯑꯌꯦꯛ ꯂꯩꯇꯦꯀꯣ
ꯎꯝ ꯏꯃꯥꯁꯨ ꯍꯤꯡꯂꯤ ꯑꯦ ꯑꯦ ꯏꯃꯥꯁꯨ ꯂꯩꯌꯦ ꯀꯥꯟꯅ
ꯀꯔꯤꯅꯣ ꯑꯅꯥ ꯑꯌꯦꯛ ꯌꯥꯎꯗꯦꯀꯣ ꯍꯥꯏꯔꯒ ꯍꯤꯡꯉꯤ ꯒꯥꯏꯌꯦ
ꯑꯁ ꯈꯔ ꯇꯣꯏꯅ ꯉꯥꯡꯗꯝꯅꯤꯅꯀꯣ ꯑꯩꯁꯦ ꯈꯔ ꯂꯠꯄ ꯍꯥꯏꯕ ꯇꯥꯔꯦ
ꯀꯩꯅꯣ ꯅꯪ ꯌꯥꯝ ꯉꯥꯡꯗꯕ꯭ꯔꯣ ꯅꯪꯕꯨ
ꯍꯥꯥ
ꯅꯪꯕꯨ ꯌꯥꯝ ꯉꯥꯡꯗ꯭ꯔꯕ꯭ꯔꯕ
ꯍꯣꯏ ꯍꯧꯖꯤꯛꯀꯥꯟꯗꯤ ꯉꯥꯡꯕꯁꯦ ꯈꯔ ꯂꯦꯞꯈ꯭ꯔꯦ ꯍꯥꯏꯕ ꯇꯥꯔꯦ ꯆꯍꯤꯁꯨ ꯂꯤꯔꯛꯈ꯭ꯔꯕꯅꯤꯅꯀꯣ
ꯑꯉꯥꯡ ꯃꯆꯥꯒꯨꯝꯅ ꯇꯠ ꯇꯠ ꯇꯠ ꯉꯥꯡꯕꯗꯣ ꯌꯥꯗ꯭ꯔꯦꯕ ꯍꯧꯖꯤꯛꯇꯤ
ꯍꯥꯟꯅꯒꯤ ꯃꯇꯝꯗꯣ ꯅꯠꯇ꯭ꯔꯦꯕ
ꯍꯥꯟꯅꯒꯤ ꯃꯇꯝꯒꯤ ꯑ ꯑꯩꯈꯣꯏꯒꯤ ꯇꯔꯨꯡ ꯃꯈꯣꯡꯗ ꯀꯥꯕꯗꯨ
ꯑꯗꯨ ꯅꯨꯃꯤꯠꯇꯣ ꯑꯗꯨ ꯅꯨꯃꯤꯠꯇꯣ ꯑꯩ ꯑꯁꯦꯡꯕꯒꯤ ꯑꯩꯗꯣ ꯁꯣꯔ ꯐꯨꯟꯕꯅꯦꯕ ꯑꯗꯨꯒꯗꯤ ꯏꯁ ꯏꯃꯥꯈꯣꯏꯅ ꯏꯄꯥꯛꯀꯤꯕꯒꯤ ꯁꯣꯔ ꯐꯨꯟꯕ ꯖꯥꯏ ꯀꯥꯏ ꯍꯥꯏꯕꯖꯥꯏ
ꯍꯣꯏꯕ ꯑꯗꯨꯗꯨ ꯑꯗꯨ ꯅꯪ ꯑꯁꯤ ꯅꯨꯃꯤꯠꯇꯤ ꯌꯥꯎꯕ꯭ꯔꯥ ꯎꯝ ꯑꯗꯨꯗ ꯍꯦꯛ ꯐꯥꯒꯦ ꯇꯧꯕꯒ ꯑ ꯀꯩꯅꯣ ꯇꯧꯕꯗꯣ ꯎꯝ ꯂꯩꯕꯥꯛ ꯂꯦꯡꯕꯗꯣ ꯀꯔꯤꯔꯥ
ꯑꯦ ꯑꯦ ꯑꯦ ꯀꯥꯒꯗꯧꯕ ꯅꯠꯇꯦꯕ ꯑꯗꯨꯗꯣ ꯑꯗꯨ ꯅꯨꯃꯤꯠꯇꯣ ꯏꯄꯥꯒ ꯑꯩꯈꯣꯏꯅꯤꯗꯣ ꯀꯔꯤ ꯅꯣꯏ ꯌꯨꯝꯗꯒꯤ ꯁꯤꯡ ꯍꯣꯜꯂꯤꯗꯅ ꯅꯣꯏ ꯌꯨꯝ ꯃꯄꯥꯟꯗ ꯂꯩꯕ ꯊꯝꯕꯁꯤꯡ ꯍꯣꯟꯕꯗ ꯑꯗꯨꯒꯤ ꯑꯩꯈꯣꯏꯅꯤꯗꯣ ꯄꯤꯛ ꯊꯟꯅ ꯈꯥꯞꯈꯔꯦꯕ ꯏꯄꯥꯒꯤ ꯑꯣꯛꯇꯣꯗꯣ
ꯍꯣꯏ
ꯑꯗꯨꯒ ꯌꯨꯝ ꯀꯥꯔꯛꯄ ꯀꯥꯟꯗ ꯏꯄꯥꯒꯤꯗꯣ ꯏꯪꯈꯣꯜ ꯂꯣꯝꯗ ꯂꯥꯛꯄꯒꯤ ꯃꯃꯥꯡ ꯊꯥꯡꯒꯠꯈ꯭ꯔꯕ
ꯎꯝ
ꯅꯣꯏ ꯃꯥꯒ ꯅꯣꯏ ꯕꯥ ꯀꯧꯕ ꯆꯠꯂꯣꯅ ꯍꯥꯏꯕꯅꯦꯕ ꯑꯗꯨꯒꯗꯤ ꯀꯅꯥꯅ ꯍꯥꯟꯅ ꯂꯥꯛꯑꯦ ꯈꯪꯕ꯭ꯔꯥ ꯌꯥꯝ ꯀꯟꯕꯒꯤ ꯃꯑꯣꯡꯗ ꯅꯣꯏ ꯃꯥ ꯍꯟꯅꯥ ꯂꯥꯛꯄꯅꯦ
ꯃꯗꯣ ꯃꯗꯣ ꯈꯣꯏ ꯌꯨꯝ ꯌꯧꯔꯝꯗꯥꯏꯗ ꯅꯤꯛꯄ ꯍꯧꯕꯅꯦꯕ ꯂꯩꯕꯥꯛꯇꯣ ꯂꯩꯕꯥꯛꯇ ꯇꯨ ꯍꯨꯞꯄ ꯂꯩꯌꯦ ꯋꯥꯗꯣ ꯅꯣꯏ ꯃꯥꯗꯣ ꯂꯩꯕꯥꯛꯇ
ꯍꯣꯏ ꯑꯗꯨ ꯅꯨꯃꯤꯠ ꯑꯗꯨ ꯅꯨꯃꯤꯠꯇꯨ ꯚꯥꯏꯔꯦꯜ ꯌꯥꯝ ꯆꯠꯄꯅꯦꯕ꯫
ꯔꯣ ꯑꯁ ꯁꯤꯒꯦ ꯇꯧꯋꯦ ꯑꯩ ꯅꯣꯛꯄꯗꯣ꯫
ꯂꯩꯕꯥꯛꯇ ꯂꯩꯕꯥꯛꯇ ꯃꯤꯅ ꯍꯥꯏꯕꯗꯣ꯫ ꯂꯩꯕꯥꯛꯇ ꯀꯣꯜꯂꯒ ꯂꯩꯌꯦ ꯌꯦꯕ ꯃꯈꯥꯗ
ꯅꯣꯏ ꯃꯥꯗꯨ
ꯇꯧꯕꯅꯦ ꯃꯥꯗꯤ ꯍꯦꯛ ꯑ ꯅꯣꯡꯒꯨꯝꯕ ꯆꯨꯔꯗꯤꯀꯣ ꯃꯥꯗꯤ ꯑꯥ ꯑꯩꯈꯣꯏꯒꯤ ꯐꯃꯨꯡ ꯃꯈꯥꯗ ꯂꯣꯠꯄꯒꯨꯝꯕ ꯑꯣ ꯑꯃꯔꯛꯇꯣ ꯁꯨꯃꯥꯏ ꯇꯧꯕꯅꯦꯕ ꯎꯝ ꯑꯩꯈꯣꯏ ꯈꯨꯟꯗ ꯑꯁꯦ ꯌꯥꯝꯅ ꯀꯩꯅꫭ ꯄꯨꯈꯥꯏꯍꯟꯕꯗꯣ ꯕꯥꯂꯥ
ꯕꯨꯡ ꯑꯈꫭꯏ ꯑꯕꯨꯝꯂꯥꯏ ꯌꯥꯝ ꯄꯣꯈꯥꯏꯌꯦꯗ
ꯑꯗꯨ ꯄꯣꯛꯈꯥꯏꯕ ꯀꯥꯟꯗ ꯑꯉꯥꯡ ꯃꯆꯥ ꯑꯃꯅ ꯑꯩꯈꯣꯏ ꯂꯩꯀꯥꯏꯒꯤ ꯑꯉꯥꯡ ꯃꯆꯥ ꯑꯃꯅ ꯄꯣꯈꯥꯏꯍꯟꯕ
ꯎꯝ
ꯏꯃꯥꯅ ꯑꯁ ꯀꯩꯅꯣ ꯇꯧꯈ꯭ꯔꯦ ꯀꯩꯅꯣ ꯇꯧꯈ꯭ꯔꯦ ꯍꯥꯏꯅ ꯑ ꯃꫭꯏ ꯀꯥꯞꯅꯔꯦ ꯍꯥꯏꯅꯀꯣ ꯑꯩꯈꯣꯏꯁꯦ ꯑ ꯃꯇꯥꯏꯔꯣꯝꯗ ꯐꯃꯨꯡꯒꯤ ꯃꯇꯥꯏꯔꯣꯝꯗ ꯂꯣꯠꯅꯈ꯭ꯔꯦ ꯑꯗꯨ ꯅꯨꯃꯤꯠꯁꯦ ꯁꯤ ꯁꯣꯝꯃꯤ ꯁꯦ ꯌꯥꯎꯕꯅꯦꯕ ꯑꯗꯨ ꯑꯗꯨ ꯌꯥꯎꯕꯒꯤ ꯃꯥꯅ ꯁꯨꯃꯥꯏꯅ ꯍꯥꯏꯕꯅꯦꯕ ꯑꯦ ꯃꯥꯁꯦ ꯑꯗꯨꯝ ꯅꯣꯛꯄ ꯈꯪꯕ꯭ꯔꯥ ꯑꯗꫭ ꯍꯣꯏ ꯀꯔꯤ ꯍꯥꯏꯒꯅꯤ ꯑꯣꯖꯥꯅ ꯌꯥꯝꯅ ꯐꯨꯕ ꯀꯥꯟꯗ ꯑꯩꯈꯣꯏꯁꯨ ꯌꯥꯝꯅ ꯅꯣꯛꯅꯤꯡꯕꯗꯣꯗꯨꯝ ꯇꯧꯋꯤꯅ ꯇꯧꯕꯅꯦꯕ ꯑꯗꯨꯒꯤ ꯑꯩꯁꯨ ꯁꯥꯎꯈ꯭ꯔꯦꯕ ꯏꯃꯥꯟꯅꯕꯤ ꯑꯣꯏꯔꯁꯨ ꯑꯗꯨꯒꯤ ꯑꯩꯈꯣꯏꯁꯨ ꯑꯣ ꯍꯣꯏ ꯑꯗꯨ ꯅꯨꯃꯤꯠꯇꯨ ꯑꯩꯈꯣꯏ ꯂꯣꯏꯅ ꯀꯤꯕꯅꯦꯕ ꯑꯗꯨꯒꯤ ꯑꯩꯅ ꯑꯁ ꯇꯧꯒꯅꯨꯀꯣ ꯅꯪ ꯅꯣꯛꯀꯅꯨꯀꯣ ꯌꯦꯡꯉꯣ ꯑꯗꯥꯏꯅ ꯑꯩꯈꯣꯏ ꯃꯤ ꯇꯥꯍꯟꯗꯕꯤꯗ ꯂꯣꯠꯄꯅꯦꯕ ꯑꯗꯨꯒꯤ ꯏꯃꯥꯅ ꯑꯁꯤ ꯑꯁꯤꯒꯤ ꯑꯉꯥꯡꯁꯦ ꯑꯃꯨꯛ ꯍꯟꯅ ꯑꯩꯈꯣꯏ ꯌꯨꯝ ꯂꯥꯛꯍꯟꯒꯅꯨ ꯑꯗꯨꯒ ꯇꯤꯟꯖꯨ ꯇꯤꯟꯅꯒꯅꯨ ꯃꯊꯣꯡ ꯆꯥꯗꯕ ꯑꯉꯥꯡꯅꯤ ꯁꯤꯁꯤ ꯇꯧꯔꯒ
ꯑꯁ ꯑꯩ ꯃꯁꯤꯗꯤꯀꯣ
ꯇꯧꯔꯝꯒꯅꯤꯗꯨ ꯑꯃꯗꯣ ꯋꯥꯔꯧꯒꯟꯕꯅꯦꯕ
ꯍꯣꯏ
ꯋꯥꯔꯧꯔꯝꯒꯅꯤ ꯑꯗꯨꯃꯥꯏꯅ ꯍꯥꯏꯕꯗꯨ
ꯑꯗꯨꯅꯦ ꯑꯗꯨ ꯅꯍꯥꯟꯒꯤ ꯑꯩꯈꯣꯏꯅꯤ ꯋꯥꯔꯤ ꯂꯣꯏꯗꯕ ꯑꯃ ꯂꯩꯌꯦꯕ ꯑꯥ ꯂꯣꯟ ꯊꯣꯛꯇ꯭ꯔꯒ ꯌꯨꯝ ꯁꯦꯡꯕꯒꯤꯗꯣ꯫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
ꯑꯗꯨ ꯋꯥꯔꯤꯗꯣ ꯑꯁ ꯂꯤꯔ ꯑꯗꯨ ꯋꯥꯔꯤꯗꯣ ꯑꯩ ꯐꯖꯅ ꯂꯤꯔꯛꯀꯦꯕ ꯏꯄꯥꯁꯦ ꯍꯣꯏ ꯏꯄꯥꯁꯦ ꯁꯥ ꯌꯥꯝꯅ ꯆꯥꯕ ꯌꯥꯗꯦꯕ
ꯍꯣꯏ ꯍꯣꯏ
ꯃꯥꯁꯦ ꯑꯗꯨ ꯅꯨꯃꯤꯠꯁꯦ ꯐꯪꯁꯟ ꯑꯃ ꯂꯩꯔꯒ ꯁꯥ ꯌꯥꯝ ꯆꯥꯈ꯭ꯔꯦꯕ ꯃꯥꯁꯦ ꯑꯣꯛꯁꯥ ꯆꯥꯕ ꯌꯥꯗꯕꯅꯦꯕ ꯃꯥꯗꯤ꯫
ꯌꯥꯗꯕꯅꯤ
ꯍꯣꯏ ꯇꯥꯞ ꯇꯥꯅ ꯆꯥꯈ꯭ꯔꯦ ꯃꯥꯗꯤ ꯍꯜꯂꯛꯄꯗ ꯐꯣꯟꯁꯨ ꯇꯣꯛ ꯇꯣꯛꯖꯦ ꯇꯨꯝꯔꯒ ꯂꯩꯈ꯭ꯔꯦ ꯑꯩꯒꯤ ꯃꯥꯗꯤ ꯑꯗꯨ ꯑꯁꯥ ꯌꯥꯝ ꯆꯥꯔꯗꯤ ꯄꯨꯔꯥ ꯊꯣꯛꯇꯕꯤꯗꯨ ꯇꯧꯋꯦꯕ ꯈꯪꯕ꯭ꯔꯣ ꯑꯉꯛꯄꯅꯤ ꯃꯥꯒꯤ ꯂꯩꯅꯥꯁꯦ ꯑꯗꯨꯒꯤ ꯑꯩꯈꯣꯏꯁꯦ ꯀꯧꯈ꯭ꯔꯦ ꯀꯧꯈ꯭ꯔꯦ ꯀꯧꯈ꯭ꯔꯦ ꯁꯨꯡꯈꯨꯝ ꯈꯨꯝꯗ꯭ꯔꯦ ꯑꯗꯨꯒꯤ ꯑꯣ ꯁꯤꯗꯤ ꯌꯥꯔꯔꯣꯏ ꯍꯥꯏꯅꯀꯣ ꯑꯣ ꯏꯃꯥꯅ ꯍꯣꯏ ꯏꯃꯥꯅ ꯏꯆꯦꯒ ꯏꯕꯥꯅꯤꯉꯣꯟꯗ ꯌꯨꯝ ꯁꯦꯡꯈ꯭ꯔꯣ ꯍꯥꯏꯅ ꯍꯥꯏꯈ꯭ꯔꯦꯕ
ꯃꯤꯗꯤ ꯄꯥꯈꯠꯇꯅ ꯀꯞꯔꯒ ꯇꯧꯗ꯭ꯔꯥ
ꯑꯥ
ꯑꯗꯨ ꯇꯧꯔꯗꯤ ꯌꯨꯝ ꯁꯦꯡꯈ꯭ꯔꯣ ꯍꯥꯏꯅ ꯍꯥꯏꯈ꯭ꯔꯦ ꯑꯗꯨꯒꯤ ꯏꯆꯦꯒ ꯏꯕꯥꯅꯤꯁꯦ ꯌꯨꯝ ꯁꯦꯟꯒ꯭ꯔꯦꯕ
ꯌꯨꯝ ꯁꯦꯡꯕ ꯍꯧꯈ꯭ꯔꯦ
ꯍꯣꯏ ꯍꯣꯏ ꯍꯣꯏ ꯑꯃꯥꯗꯨꯗꯤ ꯀ꯭ꯔꯤꯁꯨꯨꯗꯤ ꯇꯧꯗꯕꯅꯦꯕ ꯂꯣꯟ ꯊꯣꯛꯇꯕꯅꯦꯕ ꯃꯥꯗꯤ ꯃꯉꯣꯟꯗ ꯗꯥ ꯆꯍꯤ ꯈꯔ ꯍꯨꯝꯗꯕ ꯈꯪꯕ꯭ꯔꯥ
ꯈꯨꯝꯗ꯭ꯔꯕ ꯃꯥꯏ
ꯍꯣꯏ ꯍꯣꯏ ꯍꯣꯏ ꯃꯥ ꯆꯥꯕ ꯌꯥꯗꯦ ꯍꯥꯏꯕꯁꯦ ꯃꯥ ꯃꯁꯥꯅ ꯈꯪ ꯈꯪꯅ ꯆꯥꯕꯅꯦꯕ
ꯍꯣꯏ
ꯁꯥꯅ ꯂꯨꯕ ꯆꯥꯡꯁꯦ ꯌꯨꯝ ꯁꯦꯡꯈ꯭ꯔꯦ ꯑꯩꯈꯣꯏꯁꯦ ꯁꯦꯡꯈ꯭ꯔꯦ ꯑꯗꯨꯒ ꯎꯝ
ꯅꯨꯡꯉꯥꯏꯕ ꯋꯥꯔꯤꯗꯤ ꯌꯥꯎꯗꯦ ꯅꯪꯒꯤꯁꯦ
ꯍꯣꯏ ꯑꯗꯨꯅꯦ ꯑꯗꯨ ꯌꯦꯡꯉꯣ ꯌꯨꯝ ꯁꯦꯡꯈ꯭ꯔꯦ ꯑꯗꯨꯒ ꯎꯝ ꯏꯁ ꯌꯨꯝ ꯁꯦꯝꯈ꯭ꯔꯕ ꯃꯇꯨꯡꯗ ꯃꯥꯁꯦ ꯁꯨꯍꯧ ꯍꯧꯒꯠ ꯆꯤ ꯑꯗꯨ ꯍꯣꯔꯦꯟꯗꯤ ꯑꯩꯈꯣꯏ ꯌꯨꯝ ꯁꯦꯡꯏ ꯍꯥꯏꯕꯁꯦ ꯃꯥ ꯈꯪꯈ꯭ꯔꯦꯕꯀꯣ ꯈꯪꯕ ꯈꯪꯕ ꯌꯥꯝ ꯀꯨꯏꯅ ꯊꯣꯛꯇꯦꯕ ꯃꯥꯗꯤ ꯑꯩ ꯆꯥꯔꯗꯤ ꯅꯨꯃꯤꯠ ꯑꯅꯤꯒꯨꯝꯕ ꯑꯗꯨꯝ ꯊꯣꯛꯇꯦꯕ ꯃꯥꯗꯤ
ꯑꯣ
ꯑꯗꯨꯁꯦ ꯃꯁꯥꯟꯅꯁꯦ ꯃꯁꯥꯅꯁꯨ ꯈꯪꯅ ꯈꯪꯅ
ꯃꯁꯥꯅ ꯈꯪꯅ ꯂꯣꯠꯈ꯭ꯔꯕ ꯋꯥꯒꯤꯁꯦ ꯀꯤꯕꯒꯤ
ꯍꯣꯏ ꯍꯣꯏ ꯑꯗꯨ ꯑꯗꯨ ꯑꯗꯨ ꯈꯪꯂꯗꯤ ꯃꯥ ꯆꯩꯈ꯭ꯔꯅꯤꯗꯅ
ꯎꯝ
ꯑꯗꯨꯗ ꯌꯥꯝ ꯆꯥꯏꯌꯦ